ꯍꯥꯜꯂꯣ
ꯍꯜꯂꯣ
ꯁꯥꯄ꯭ꯔ ꯀꯔꯤꯅ ꯇꯥꯕ ꯅ ꯀꯅ ꯀꯔꯤ ꯒꯤꯅ ꯄꯨꯔꯗ ꯉꯐꯥꯏꯗꯣ ꯑꯩꯈꯣꯏ ꯉꯐꯥꯏꯗꯣ
ꯍꯣꯏ
ꯍꯣꯏ ꯏꯅꯥꯎꯅꯨꯄꯤ ꯑꯥꯗ ꯂꯩꯕꯗꯣ ꯊꯕꯛ ꯇꯧꯕ ꯅꯨꯄꯤꯗꯣ
ꯍꯣꯏ
ꯈꯕ꯭ꯔꯥ ꯍꯣꯏ ꯍꯣꯏ ꯍꯥꯏꯕꯗꯤ
ꯍꯣꯏ ꯍꯥꯏꯔꯣ
ꯃꯥ ꯃꯥ ꯃꯁꯨ ꯀꯣ ꯀꯣ ꯇꯧꯔꯒꯀꯣ ꯅꯣꯛ꯭ꯔꯒ ꯅꯣꯛꯂꯒꯥ ꯀ ꯑꯩꯗꯣ ꯑꯗꯣ ꯑꯩꯅ ꯑꯗꯨꯝ ꯍꯥꯏꯕꯒꯤꯀꯣ ꯃꯥꯣꯏꯌꯥ ꯃꯥꯗꯨꯣꯏꯌꯥ ꯅꯅꯤ ꯃ ꯃꯥꯜꯦ
ꯑꯩꯅꯤꯀꯣ ꯅꯣꯏ ꯅꯣꯏꯒ ꯑꯩꯒ ꯃꯥꯟꯅꯗꯦ ꯍꯥꯏꯕ ꯑꯩꯗꯤ ꯑꯥ ꯆꯦꯡꯕꯒꯤ ꯂꯥꯛꯥꯛꯄ ꯅꯨꯄꯤꯅꯤ
ꯑꯗꯨ ꯑꯗꯨ ꯇꯥꯕꯁꯨ ꯅꯨꯡꯉꯥꯏꯕꯅꯤꯅꯦ ꯀꯩꯅꯣ
ꯎ ꯑꯩꯉꯣꯟꯗ ꯑꯩꯈꯣꯏꯁꯦ ꯑ ꯎꯝ ꯀꯣ ꯀꯥꯔꯒ ꯂ ꯂꯩꯕ ꯅ ꯄꯤꯗꯣ
ꯁ꯭ꯀꯨꯜ ꯀꯥꯏꯔꯒ ꯂꯩꯕꯗꯨꯗꯣꯏ ꯈꯪꯉꯦ
ꯑꯗꯣ ꯅꯪ ꯌꯥꯝ ꯄꯥꯏ ꯅꯣꯏ ꯀꯔꯤꯅꯣ
ꯑꯣ ꯑꯣꯣ
ꯃꯥꯗꯤꯀꯣ ꯌꯥꯝ ꯁꯤꯦꯔꯤꯌꯁ ꯑꯣꯏꯅꯦ ꯀꯣꯜ ꯇꯧꯔꯀꯥꯟꯗꯀꯣ ꯏ ꯃꯥꯕꯣꯏ
ꯑꯃꯃꯒ ꯇꯋꯥꯗꯨꯒ
ꯑ ꯁꯤ ꯎ ꯅꯪ ꯅꯪꯗ ꯅꯪ ꯑꯣꯟꯗꯀꯣ ꯇꯧꯗ꯭ꯔꯤ ꯉꯥꯏꯗꯃꯅ ꯑꯩ ꯑꯩꯕꯨ ꯇꯧꯔꯛꯑꯣ ꯍꯥꯏꯔꯒ ꯌꯥꯗꯦ ꯃꯥꯕꯨ ꯃꯥꯒꯤꯗꯨꯣ
ꯎꯝ ꯍꯣꯔꯦꯟ ꯑꯩꯕꯨ ꯂꯣꯏꯔꯒ ꯑꯃꯨꯛ ꯇꯧꯔ ꯑꯗꯨꯗꯤ ꯌꯥꯔꯅꯤ
ꯑꯩꯗꯣ ꯑꯉꯥꯡ ꯂꯩꯕꯒꯤꯀꯣ ꯑꯩꯒꯤ ꯑꯉꯥꯡꯗꯨꯁꯨ ꯑꯩꯉꯣꯟꯗ ꯏꯃꯥ ꯏꯃꯥꯗꯣ ꯀꯔꯤꯅꯣ ꯑꯣꯕꯣ ꯃꯥꯗ ꯑꯦꯉ ꯋꯥꯗ ꯇꯂꯂꯤꯌꯥꯗꯤ
ꯑꯗꯨꯗꯤ ꯅꯪ ꯅꯥꯊꯟꯗ ꯂꯩꯕ ꯃꯇꯝꯗ ꯇꯧꯔꯣꯗꯅ
ꯑꯣ ꯍꯧꯖꯤꯒꯤꯗꯤ ꯃꯥ ꯇꯕꯒ ꯉ ꯁꯤꯗꯤ ꯑꯩ ꯌꯥꯝ ꯐ꯭ꯔꯤ ꯑꯣꯏꯅꯤ
ꯎ ꯃꯒ
ꯅꯪ ꯅ ꯅꯪꯒꯤ ꯀꯩꯅꯣ ꯅꯆꯟ ꯅꯨꯄꯤ ꯑꯩꯈꯣꯏꯈꯟꯗ ꯂꯩꯕꯗꯣ
ꯍꯣꯏ
ꯃꯥꯁꯨ ꯇꯧꯔꯕ꯭ꯔꯥ ꯁꯤꯒꯨꯝꯕꯗꯣ
ꯇꯜꯂꯦ ꯍꯥꯏ ꯑꯃꯨꯛ ꯇꯣꯛꯈꯤꯕꯅꯦꯗ
ꯑ
ꯑꯩꯅ ꯑꯩꯈꯣꯏꯁꯦꯅ ꯌꯥꯎꯋꯗꯤ ꯍꯥꯏꯕꯅꯦꯕꯣ ꯇꯜꯂꯦ ꯑꯗꯨꯒꯤ ꯃꯤ ꯑꯃꯨꯛ ꯇꯥꯔꯤ ꯃꯤꯅ ꯑꯃꯨꯛ ꯉꯥꯡꯕꯤꯅꯤ ꯀꯥꯏꯅ ꯂꯥꯟꯅ ꯑꯃꯨꯛ ꯈꯟꯈꯤꯅꯤꯗꯅ ꯃꯤ ꯑꯇꯣꯞꯄꯗꯤ ꯃꯤ ꯋꯥ ꯌꯥꯝ ꯉꯥꯡꯅꯤꯡꯉꯦꯗꯅ ꯑꯗꯨꯒꯤ
ꯑꯩꯗꯤ ꯇꯧꯋꯦꯅꯦꯉ ꯍꯥꯏꯁꯤ ꯀꯣ ꯗꯨꯀꯥꯟ ꯆꯠꯂꯒꯀꯣ ꯄꯪꯍꯥꯏ ꯍꯥꯏꯔꯒ ꯆꯠꯂꯤꯅꯤ ꯙꯔꯀꯥ ꯄꯗꯤ ꯑꯁꯤꯒꯤ ꯇꯥꯔꯦ ꯇꯥꯔꯦ ꯏꯕꯦꯝꯃꯥ ꯏꯕꯦꯝꯃ
ꯀꯩ ꯌꯦꯟꯖꯥꯡꯅꯣ
ꯑ
ꯑꯗ ꯁꯥꯏꯅ
ꯍꯥꯎ ꯌꯦ ꯇ ꯏꯗꯤꯦ
ꯑꯁ ꯈꯪꯂꯤꯦꯅ ꯍꯥꯎꯕ꯭ꯔꯥ ꯍꯥꯎꯗꯕ꯭ꯔꯥ ꯑꯩꯅ ꯊꯣꯡꯕꯒꯤꯀꯣ ꯑꯩꯒꯤꯗꯤ ꯑꯩ ꯊꯣꯡꯡꯂꯗꯤꯀꯣ ꯑꯩꯈꯣꯏꯒꯤ ꯌꯨꯝꯗꯣ ꯑꯩꯈꯣꯏ ꯌꯨꯝ ꯑꯩꯈꯣꯏꯒꯤ ꯐꯦꯃꯤꯂꯤꯗꯣ ꯆꯥꯕ ꯌꯥꯗ꯭ꯔꯦꯅꯦ
ꯅꯪꯗ ꯌꯥꯕ꯭ꯔꯥ
ꯑꯩꯒꯤꯁꯨ ꯌꯥꯗ꯭ꯔꯦ ꯉꯁꯤꯗꯤ ꯑꯣꯈꯔꯤꯒꯤꯔꯦ ꯎꯝ ꯑꯈꯥꯕꯒꯀꯣ ꯊꯣꯡꯕꯒꯤ ꯌꯥꯗꯅꯤ ꯅꯪꯗꯤ ꯀꯔꯤꯒꯤꯔꯥ ꯌꯨꯝ ꯂꯥꯛꯄꯗꯣ
ꯀꯩꯗꯤ ꯂꯥꯛꯄ ꯌꯥꯗ꯭ꯔꯣ ꯌꯨꯝꯗ ꯂꯥꯛꯄꯁꯦ ꯀꯩ ꯀꯥꯏꯔꯒꯦ
ꯅ ꯍꯥꯏꯕꯅꯦꯗ
ꯀꯩꯁꯨꯝ ꯇꯧꯗꯦꯗ ꯂꯥꯛꯄꯅꯦ ꯅꯪꯁꯨ ꯍꯌꯦꯡꯋꯥꯏꯩ ꯁꯤꯗ ꯅꯪ ꯑꯩꯈꯣꯏ ꯈꯨꯟꯗ ꯂꯥꯛꯑꯀꯥꯟꯅꯤ ꯅꯪ ꯀꯔꯤꯒꯤꯅ ꯂꯥꯛꯏꯁꯦ ꯍꯪꯉꯗꯤ ꯅꯪ ꯀꯩꯒꯤ ꯂꯥꯛꯄꯅꯣ ꯌꯨꯝ ꯆꯠꯂꯣ ꯀꯥꯏꯅ ꯊꯕꯛ ꯇꯧꯅꯤꯡꯗ꯭ꯔꯦ
ꯍ ꯅꯣꯏꯗꯤ ꯄꯩꯁꯥ ꯂꯩꯅꯦ
ꯑꯦ ꯑꯦ ꯂꯩ ꯂꯩꯕꯗꯣ ꯌꯥꯝ ꯂꯩꯕꯗꯣ
ꯒꯔ ꯊꯕꯥꯒ ꯁꯨꯔꯒ ꯂꯏꯅꯦ
ꯂꯩꯇꯕꯩꯅꯦ ꯁꯨꯔꯤꯗꯣ ꯑꯃꯨꯛ ꯇꯟꯕꯩ ꯂꯥꯛꯏꯅꯦ ꯂꯩꯔꯗꯤ ꯅꯨꯡꯉꯥꯏꯅ ꯂꯩꯒꯅꯤ ꯍꯧꯖꯤꯛ
ꯑꯗꯨ ꯂꯩꯌꯣ
ꯄꯥꯏꯕꯅꯦ ꯏꯁꯀꯤꯟ ꯀꯦꯌꯔꯁꯨ ꯌꯥꯝ ꯇꯧꯔꯤꯗꯨꯗꯤ
ꯑꯦꯁ ꯅ ꯀꯂꯤꯅꯦ ꯀꯔꯤꯅꯣ
ꯀꯤꯅꯦ
ꯅꯤꯅꯦ ꯇꯧꯔꯁꯨ ꯌꯥꯗ꯭ꯔꯦꯅꯦ ꯃꯃꯥ ꯑꯣꯏꯕꯒꯤꯔ ꯃꯃꯥ ꯑꯣꯏꯕꯒꯤ ꯑꯣꯏꯕꯒꯤꯔ ꯈꯪꯗ꯭ꯔꯦꯅ
ꯑꯗꯨꯒꯤ ꯑꯣꯏꯔꯣ ꯃꯣꯏꯗ ꯃꯇꯝ ꯃꯇꯝ ꯃꯇꯝ ꯃꯇꯝꯅ ꯄꯨꯔꯛꯄ ꯑꯣꯏꯔꯝꯒꯅꯤ ꯑꯃꯨꯛ ꯐꯥꯈꯤꯅꯤꯗ
ꯑꯩꯣꯏꯅ ꯑꯩꯉꯣꯟꯗꯀꯣ ꯑꯗꯨꯃꯥꯏꯅ ꯇꯧꯕꯅꯣꯕꯀꯣ ꯨꯡꯉ ꯇꯝ ꯐꯥꯁꯅ
ꯎꯝ
ꯑꯅ ꯑꯗꯨ
ꯎꯝꯇꯣ ꯇ ꯍꯧꯕꯤꯔꯛꯀꯅꯨ ꯈꯔ ꯂꯥꯞꯅ ꯆꯜꯂꯣꯑꯣ ꯍꯥꯏꯔ
ꯑꯩꯗꯣ ꯑꯁꯅꯣ ꯎ ꯋꯥ ꯉꯥꯡꯕꯗꯣ
ꯍꯣꯏ
ꯍꯪꯅꯕꯒꯤ ꯃꯥꯗꯣ ꯑꯩꯉꯣꯟꯗ ꯃꯥꯒꯤ ꯃꯁꯥꯅ ꯀꯔꯤ ꯀꯔꯤꯅꯣ ꯇꯧꯋꯅꯦ ꯑꯩꯉꯣꯟꯗ
ꯅꯈꯁꯤ ꯂꯥꯛꯄꯔꯥ
ꯑꯥ ꯇ ꯇ ꯑꯣꯏ ꯅꯪꯗꯤ ꯀꯔꯤꯅꯣ ꯅꯪꯒꯤ ꯅꯨꯄꯥꯗꯣ ꯅꯣꯏꯒꯤꯗꯣꯅ ꯁꯤꯒꯨꯝꯕ ꯇꯧꯕꯒꯤ ꯅꯪꯗꯤ ꯌꯥꯝ ꯍꯩ ꯏꯕꯃ
ꯑꯦ ꯇꯥꯕ ꯅꯨꯡꯉꯥꯏꯕ꯭ꯔꯣ ꯀꯥꯏꯅ ꯎꯝ
ꯑꯩꯁꯨꯀꯣ ꯑꯁꯤ ꯇꯧꯕ ꯀꯥꯟꯗ ꯐꯥꯔꯁꯇꯀꯣ
ꯍꯣꯏ
ꯌꯥꯝ ꯏꯀꯥꯏꯕꯅꯦ ꯉꯁꯤꯗꯤ ꯑꯁ ꯕ꯭ꯂꯣꯛ ꯌꯥꯝ ꯂꯩꯔꯦ ꯑꯗꯨꯅꯦ ꯏ ꯋꯥ ꯑꯗꯨ
ꯀꯥꯏ ꯗꯤ ꯀꯥꯏ ꯅ ꯇ ꯀꯥꯏ ꯇꯅ
ꯑꯩꯅ ꯑꯩꯈꯣꯏ ꯏꯆꯦ ꯃꯣꯏꯗ ꯅꯣꯏꯗꯤ ꯑꯥꯗ ꯂꯩꯕꯒꯤ ꯈꯤꯇꯪ ꯈꯤꯇꯪꯗꯤ ꯌꯥꯝ ꯀꯔꯤꯅꯣ ꯍꯩꯌꯦ ꯑꯩꯗꯤ ꯑꯥꯗꯁꯨ ꯂꯩꯇꯦ ꯌꯨꯝꯗ ꯑꯗꯨꯝ ꯂꯩꯕꯒꯤ ꯑ ꯀꯔꯤꯅꯣ ꯑꯁꯥꯏꯅꯤꯔ ꯈꯪ ꯃꯅꯦ ꯈꯪꯗꯔ ꯋꯥ ꯉ ꯋꯥꯡꯃꯗꯨꯣ ꯄꯪ ꯄꯪ ꯍꯥꯏ
ꯑꯥ ꯋꯥ ꯉꯥꯡꯥꯡꯕꯗ ꯋꯥ ꯉꯥꯡꯕꯗꯣ ꯈꯣꯏꯕꯩꯔꯣꯕꯥ
ꯑꯣ ꯑꯗꯨ ꯑꯗꯨꯅ ꯑꯩꯅ ꯏꯀꯥꯏ ꯍꯥꯏꯕ ꯃꯥꯅ
ꯏ ꯏ ꯀꯩꯁꯨꯝ ꯀꯩꯁꯨꯝ ꯀꯥꯏꯗꯦ ꯂꯣꯏꯅ ꯈꯣꯏꯕ ꯉꯥꯛꯇꯅꯤ
ꯍꯣꯏ ꯅꯣꯏꯒ ꯅꯣꯏ ꯑꯗꯨꯝ ꯍꯥꯏ ꯋꯥꯗꯣ ꯑꯉꯥꯡꯕꯗꯣ ꯑꯩꯁꯨ ꯑꯗꯨ ꯑꯗꯨꯒꯨꯝ ꯅꯣꯏꯅ ꯉꯥꯡꯕꯒ ꯊꯥꯎꯗꯣ ꯉꯥꯡꯅꯤꯡꯉꯤꯅꯤ
ꯅꯪꯒꯤ ꯋꯥ ꯈꯨꯃꯥꯡꯁꯤꯗꯤ ꯍꯌꯦꯡ ꯐ ꯍꯥꯏꯔꯁꯨ ꯂꯣꯏꯗꯧ ꯃꯥꯂꯦ
ꯂꯩ ꯑꯩꯒ ꯑ ꯑꯩ ꯋꯥ ꯑꯩꯈꯣꯏ ꯏꯆꯦ ꯄ꯭ꯂꯦꯒ꯭ꯔꯥꯎꯟ ꯃꯅꯥꯛꯇ ꯂꯩꯕ ꯅꯨꯄꯤꯗꯣ ꯈꯥꯎꯔꯥ
ꯅꯣꯏ ꯌꯨꯝ ꯌꯨꯝ ꯊꯪꯅꯕꯗꯨꯔꯥ ꯎ
ꯃꯥꯁꯨꯣ ꯑꯩ ꯌꯥꯝ ꯅꯨꯅꯤꯡꯕꯅꯦ ꯃꯥꯁꯨ ꯑꯩ ꯑꯩꯕꯨ ꯆꯞ ꯃꯥꯟꯅꯏꯅꯦ ꯃꯥꯗꯣ ꯀꯔꯤꯅꯣ ꯃꯥꯁꯨ ꯋꯥꯗꯣ ꯍꯥꯏ ꯍꯥꯏꯕ ꯈꯪꯗ꯭ꯔꯗꯤꯀꯣ
ꯎꯝ
ꯀꯔꯤꯅꯣ ꯏꯪꯂꯤꯁ ꯑꯗꯨ ꯑꯗꯨ ꯍꯥ ꯄꯤꯅꯤ
ꯕꯤꯔ ꯁꯤ ꯌꯥꯝ ꯆꯥꯎꯋꯦ ꯅꯪꯒꯤ
ꯑꯗ ꯃꯁꯥꯥꯏꯗꯣ ꯀꯣꯏꯅꯤ ꯀꯣ ꯇꯧꯔꯒ ꯑꯩꯅ ꯍꯥꯏꯕꯗꯣ ꯈꯪꯗꯕꯒꯤ ꯑꯩꯗꯣ ꯑꯣꯣ ꯑꯣꯅꯣ ꯑꯣꯅꯣ ꯑꯣꯅꯣ ꯑꯗꯣ ꯁꯖꯅ ꯇꯧꯕꯒꯤ ꯑꯩꯅ ꯅꯣ ꯅꯣ ꯅ ꯅꯣ ꯑꯗꯨꯝ ꯍꯥꯏꯅꯦ
ꯅꯣꯡ ꯆꯨꯕ꯭ꯔꯣ
ꯑꯥꯎ ꯈꯪꯗꯦ
ꯀꯅꯤ
ꯎꯝ ꯕꯣꯂꯤꯡꯗ ꯅꯠꯇ꯭ꯔꯣ ꯉꯁꯤꯗꯤꯤꯡ ꯉꯜꯂꯦꯅ
ꯑꯥ
ꯕꯣꯜ ꯌꯦꯡꯗꯣꯏꯔꯣ ꯍꯥꯏꯕ
ꯑꯦ ꯑꯩꯈꯣꯏꯒꯤ ꯌꯨꯝꯗꯗꯤ ꯑꯗꯨꯝ ꯌꯦꯡꯉꯤꯅꯦ ꯃꯣꯏ ꯑꯩꯈꯣꯏ ꯅꯨꯄꯥꯒ ꯀꯔꯤꯅꯣ ꯃꯣꯏꯒꯤ
ꯑꯩꯈꯣꯏ ꯅꯨꯄꯥ ꯍꯥꯏꯒꯅꯨ ꯑꯩ ꯅꯨꯄꯥ ꯍꯥꯏꯌꯣ ꯑꯩꯈꯣꯏ ꯅꯨꯄꯥ ꯍꯥꯏꯔꯗꯤ ꯃꯤ ꯂꯣꯏꯅꯃꯛꯀꯤꯅꯦ
ꯍꯥꯏꯒꯤ ꯏ ꯅꯨꯄꯥꯒ ꯃꯥꯒꯤꯦ ꯃꯕꯨ ꯍꯥꯏꯒꯨꯗ꯭ꯔꯥ ꯃꯥꯒꯤ ꯃꯆꯟ ꯅꯨꯄꯥꯗꯣ ꯀꯔꯤ ꯍꯥꯏꯕ꯭ꯔꯅꯦ ꯅꯣꯏ ꯂꯣꯟꯗ
ꯑ ꯃꯅꯥꯎ ꯑꯩꯁꯨ ꯑꯩꯁꯨ ꯈꯪꯗꯦ ꯅꯪ ꯈꯪ ꯈꯪꯕꯗꯣ ꯑꯗꯨꯝ ꯍꯥꯏꯥꯏꯔꯛꯑꯣ
ꯌꯥꯒꯗꯅꯦ
ꯃꯥꯒꯤ ꯃꯅꯥꯎ ꯅꯨꯄꯥ ꯍꯥꯏꯗꯔꯣ
ꯑꯣ
ꯃꯥꯒꯤ ꯃꯌꯥꯝꯕ ꯃꯌꯥꯝꯕ ꯃꯅꯥꯎꯅꯨꯄꯥ
ꯅ ꯀꯟꯗꯥ ꯀꯔꯤꯅꯣ ꯑꯩꯈꯣꯏ ꯏꯃꯥꯟꯅꯕꯤ ꯑꯃ ꯑꯃꯨꯕ ꯆꯦꯟꯈ꯭ꯔꯦ ꯍꯥꯏꯕ ꯅꯨꯄꯤꯗꯣ
ꯑꯃꯨꯕ ꯆꯦꯟꯈ꯭ꯔꯦ ꯍꯥꯏꯕꯗꯨ ꯀꯅꯥꯅꯣ ꯀꯥꯎꯈ꯭ꯔꯤꯅꯦ
ꯏꯅꯥꯎ ꯅꯨꯄꯤꯗꯣ ꯅꯣꯏ ꯅꯣꯏꯒꯤ
ꯑꯃꯨꯕ ꯅꯪꯁꯨ ꯌꯥꯝꯝꯕ
ꯅꯣ ꯇꯧꯕꯒꯤꯅꯦ ꯅꯪꯁꯨ ꯀꯔꯤꯅꯣ ꯃꯥ ꯃꯥꯗ ꯅꯣꯏ ꯀꯔꯤꯅꯣ
ꯍꯣꯏ ꯃꯅꯩꯌꯦ ꯂꯝꯗꯤ ꯃꯥꯟꯅꯗꯦ ꯇꯣꯉꯥꯜꯂꯦ ꯑꯥꯗꯅꯦ ꯈꯔ ꯂꯥꯞꯄꯦ
ꯅꯨꯡꯉꯥꯏꯔꯤꯕ꯭ꯔꯣꯅꯦ ꯃꯥꯗꯣ ꯌꯥꯝ ꯅꯨꯡꯁꯤꯌꯦ
ꯈꯪꯗ꯭ꯔꯦꯅꯦ ꯂꯥꯛꯑꯣꯗꯤ ꯍꯥꯏꯕꯅꯤ ꯅꯍꯥꯟꯗꯣ ꯑꯩ ꯈꯨꯠꯇ ꯃꯀꯣꯛ ꯌꯥꯎꯗꯕꯩ ꯆꯠꯄ ꯉꯝꯗ꯭ꯔꯦ ꯭ꯔꯦ ꯂꯥꯛꯑꯣꯗꯤ ꯍꯥꯏꯕꯅꯦ ꯂꯥꯛꯄ ꯑꯉꯥꯡꯅꯤꯗ
ꯑꯣ ꯌꯥꯝ ꯅꯨꯡꯉꯥꯏꯇꯦ ꯀꯔꯤꯒꯤꯅꯣ ꯃꯥꯗꯤ ꯌꯥꯝ ꯌꯨꯝ ꯄꯥꯟꯕ ꯀꯩꯅꯣ ꯇꯧꯋꯦꯅꯦ
ꯉꯔꯂꯦ
ꯑꯣ
ꯎꯝ ꯈꯪꯗꯦꯔꯥ ꯃꯣꯏꯅ ꯅꯨꯄꯥ ꯀꯣꯏꯕꯗꯣ ꯀꯣꯏꯕ ꯍꯩꯇꯕꯩꯅꯤꯗꯅ ꯂꯥꯡꯕ ꯈꯣꯠ ꯇꯧꯅꯤꯡꯉꯁꯨ ꯍꯩꯇꯕꯩ ꯍꯥꯏꯕ ꯇꯥꯔꯦ ꯍꯩꯇꯕꯩꯅꯤ
ꯑꯗꯣ ꯑꯩꯈꯣꯏ ꯑꯕꯣꯛꯁꯤꯡꯗꯨꯁꯨ ꯀꯣ
ꯆꯠꯀꯅꯨ ꯍꯥꯏꯕ ꯇꯧꯕ ꯇ ꯥꯡꯕ ꯉꯥꯡꯗ꯭ꯔꯕ꯭ꯔꯥ ꯃꯥꯗ ꯌꯨꯝꯗ ꯂꯥꯛꯄ ꯀꯥꯟꯗ
ꯑꯗꯨꯗꯤ ꯈꯪꯗ꯭ꯔꯦ ꯑꯩꯁꯨ ꯋꯥꯔꯤ ꯁꯥꯗꯦꯗ ꯑꯗꯨꯒꯨꯝꯕ ꯋꯥꯔꯤ ꯁꯥꯕꯨ ꯁ ꯑꯩꯅꯁꯨ ꯍꯪꯅꯤꯡꯉꯥꯏ ꯏꯀꯥꯏꯗꯅ ꯑꯩꯁꯨ ꯍꯗꯦ ꯍꯪꯍꯅꯤꯡꯗꯦꯕ ꯁꯨꯝ ꯉꯥꯏꯍꯥꯛ ꯐꯝꯃꯤꯟꯅꯔꯒ ꯋꯥꯔꯤ ꯁꯥꯕ ꯃꯇꯝꯗꯗꯤ ꯍꯪꯕ ꯌꯥꯏ ꯑꯗꯨ ꯑꯗꯨ ꯐꯠꯇꯕꯤꯗ ꯐꯣꯟ ꯇꯧꯔꯒ ꯍꯪꯕꯕꯨꯗꯤ ꯇꯜꯂꯦꯗꯅ ꯑꯗꯨꯒꯤꯅ ꯐꯣꯟ ꯇꯧꯗꯕ ꯅꯍꯥꯟ ꯃꯥꯕꯨꯗꯣ ꯐꯣꯟꯗꯤ ꯇꯧꯕꯅꯦꯀꯣ ꯑꯦ
ꯑꯥ
ꯅꯣꯡꯃ ꯂꯥꯛꯑꯣ ꯀꯣꯏꯔꯛꯑꯣ ꯍꯥꯏꯕꯅꯦꯕ ꯑꯩꯅ ꯍꯣꯏ ꯍꯣꯏ ꯍꯥꯏꯔꯒ ꯆꯠꯇ꯭ꯔꯦ
ꯑꯉꯥꯡꯗꯤ ꯂꯩꯗ꯭ꯔꯤꯌꯦꯀꯣ ꯃꯥꯗꯣ
ꯎꯝ ꯂꯩꯗ ꯍꯣꯏ
ꯎꯝ ꯍꯧꯖꯤꯛꯀꯥꯟꯁꯦ ꯑꯩꯈꯣꯏ ꯈꯨꯟꯗ ꯂꯩꯕ ꯅꯨꯄꯤꯁꯤꯡ ꯑꯉꯥꯡꯁꯤꯡ ꯆꯦꯟꯕ ꯅꯨꯄꯤꯁꯤꯡꯗ ꯈꯨꯟꯗ ꯂꯥꯛꯑꯦ ꯃꯤ ꯑꯃꯥ ꯑꯅꯤꯗꯣ
ꯀꯅꯥꯅꯣꯅꯦ ꯈꯪꯗꯌꯦ
ꯑꯩꯈꯣꯏꯒꯤ ꯈꯨꯟꯗ ꯂꯝꯕꯤꯗ ꯗꯨꯀꯥꯟ ꯂꯩꯕ ꯅꯨꯄꯥ ꯏꯁꯄꯦꯛ ꯍꯥꯞꯄꯒ ꯂꯩꯕ ꯅꯨꯄꯥꯒꯤ ꯗꯨꯀꯥꯟ ꯃꯊꯛꯇ ꯂꯩꯕꯗꯣ ꯃꯄꯥ ꯑꯣꯇꯣ ꯊꯧꯔꯒ ꯂꯩꯕꯗꯣ
ꯈꯔꯈꯟꯗ
ꯑꯥ ꯂꯝꯕꯤꯗ ꯀꯔꯤꯅꯣ ꯗꯨꯀꯥꯟ ꯂꯩꯕ ꯅꯨꯄꯥꯗꯣ ꯃꯃꯤꯡ ꯗꯁꯄ ꯍꯥꯥꯎ
ꯑꯥ ꯑ ꯑ ꯑ ꯑꯥ
ꯃꯥꯒꯤꯌꯨꯝ ꯒꯤ ꯃꯅꯥꯛꯇ ꯑꯣꯛꯇꯣ ꯗ꯭ꯔꯥꯏꯚꯔ ꯑꯃ ꯂꯩꯕꯗꯣ
ꯑꯥ
ꯃꯥꯒꯤ ꯑꯩꯈꯣꯏ ꯀ꯭ꯂꯥꯁꯃꯦꯠꯇꯣ
ꯑ ꯑꯥ ꯑꯗꯨꯗ ꯀꯦ ꯇꯎꯕ
ꯃꯥꯁꯨꯣ ꯍꯜꯂꯀ꯭ꯔ ꯍꯥꯏꯅꯦ
ꯑꯣ ꯀꯩꯒꯤꯅꯣ ꯀꯔꯝ ꯀꯥꯟꯅꯣ
ꯈꯪꯗꯦ ꯂꯩꯅꯤꯡꯗ꯭ꯔꯦ ꯍꯥꯏ ꯃꯥꯒꯤ ꯅꯨꯄꯥꯗꯣ ꯌꯥꯝ ꯉꯥꯎꯁꯤꯟꯅꯕꯒꯤ ꯍꯥꯏꯅꯤ
ꯎꯝ ꯑꯩꯗꯤ ꯈꯪꯗꯦꯌꯦ ꯀꯌꯥꯝ ꯀꯨꯏꯔꯖꯥꯠꯅꯣ ꯃꯥ ꯆꯠ ꯎꯗꯣ
ꯈꯪꯅꯤꯗ ꯑ ꯊꯥ ꯀꯖꯅꯨ ꯈꯪꯗ
ꯑꯉꯥꯡꯗꯤ ꯂꯩꯇꯦꯀꯣ
ꯂꯩꯥꯏꯗ꯭ꯔꯤ ꯍꯥꯏ
ꯎꯝ
ꯅꯣꯏ ꯈꯨꯨꯟꯗ ꯖꯣꯀꯔ ꯂꯥꯛꯄ ꯀꯥꯟꯗ ꯀꯣ
ꯍꯣꯏ
ꯃꯥꯕꯨ ꯎꯕꯒꯤ ꯑꯩꯅ ꯃꯣꯏ ꯌꯨꯝꯗ ꯂꯥꯛ ꯄ ꯀꯥꯟꯗ ꯃꯥꯅ ꯋꯥꯔꯤꯗ ꯑꯗꯨꯝ ꯀꯔꯤꯅ ꯍꯥꯏꯕꯒꯤꯦ
ꯎꯝ ꯑꯗꯨꯗꯤ ꯃꯥꯁꯨ ꯆꯠꯇ꯭ꯔꯤꯉꯩꯗ ꯐꯖꯅꯀꯣ ꯃꯣꯏꯒꯤ ꯏꯃꯨꯡ ꯃꯥꯒꯤ ꯃꯇꯧ ꯂꯣꯏꯅ ꯈꯪꯉꯒ ꯆꯠꯀꯗꯕꯅꯤ ꯍꯥꯏꯗꯤ ꯆꯠꯂꯗꯤ ꯑꯗꯨꯝ ꯎꯄꯥꯏ ꯂꯩꯇ꯭ꯔꯦꯗꯅ ꯏꯖꯠ ꯃꯥꯥꯡꯉꯦꯗꯅ ꯆ